ꯍꯜꯂꯣ
ꯑꯁ ꯇꯥꯔꯤꯍꯦ ꯃꯈꯣꯟꯁꯦ ꯃꯤꯒꯤ ꯃꯈꯣꯟ ꯑꯣꯏꯅ ꯇꯥꯔꯤꯍꯦ ꯍꯧꯖꯤꯛꯇꯤ ꯍꯣꯢ ꯑꯩꯗꯤ ꯀꯔꯝ ꯀꯔꯝꯕ ꯃꯈꯣꯟ ꯇꯥꯏꯒꯦ ꯈꯜꯂꯝꯕꯅꯤ ꯑꯗꯣ ꯃꯤ ꯃꯈꯣꯟ ꯑꯣꯏꯔꯝꯃꯦ
ꯑꯆꯥ ꯑꯆꯥ ꯎꯝ
ꯄꯨꯟꯁꯤꯁꯦ ꯀꯃꯥꯏ ꯀꯃꯥꯏꯅ ꯍꯤꯡꯗ꯭ꯔꯤꯒꯦꯅꯦ
ꯑ ꯑꯗꯨꯝ ꯈꯪꯗꯦꯗ ꯀꯃꯥꯏ ꯀꯃꯥꯏ ꯍꯤꯡꯕ꯭ꯔꯥ ꯈꯪꯗꯦ ꯎ ꯀꯃꯥꯏ ꯀꯃꯥꯏ ꯍꯤꯡꯕ꯭ꯔꯥ ꯈꯪꯗꯦ
ꯑꯁꯥ ꯑꯗꯨ ꯀꯩꯀꯩꯗꯤ ꯇꯧꯔꯒ ꯁꯨꯝ ꯍꯣꯠꯅꯔꯤꯒꯦ ꯅꯨꯡꯁꯤꯁꯤ
ꯀꯦꯝꯇ ꯇꯧꯗ ꯑꯩꯈꯣꯏꯗꯤ ꯀꯣꯂꯦꯖ ꯀꯥꯔꯤꯛꯑꯦ ꯍꯣꯏ ꯅꯪꯗꯤ ꯅꯨꯡꯉꯥꯏ ꯍꯣꯏ ꯅꯨꯡꯉꯥꯏ ꯍꯥꯏꯇꯥꯔꯦ ꯑꯩꯈꯣꯏꯗꯤ ꯀꯣꯂꯦꯖ ꯀꯥꯕꯨꯗꯤ ꯀꯥꯔꯒ ꯑꯗꯨꯝ ꯀꯨꯏ ꯀꯨꯏꯔꯒ ꯂꯩꯕꯅ ꯑꯩꯈꯣꯏꯗꯤ
ꯀ꯭ꯂꯥꯁ ꯀꯨꯝꯕꯗꯤ ꯌꯥꯎꯕ꯭ꯔꯣ ꯍꯧꯖꯤꯛ ꯍꯧꯖꯤꯛ ꯀꯥꯟꯇꯤ ꯀꯣꯂꯦꯖ ꯀꯥꯕꯁꯦ ꯀꯃꯥꯏꯅ ꯇꯧꯒꯦꯗ ꯀꯣꯂꯦꯖꯁꯤ ꯀꯥꯕ ꯑꯗꯣ ꯀ꯭ꯂꯥꯁꯁꯤ ꯁꯨꯡꯃꯌꯥꯎ ꯍꯦꯛ ꯌꯥꯎꯒꯟꯗꯕꯅꯦꯕ ꯑꯗꯣ ꯅꯪꯗꯤ ꯀꯃꯥꯏꯅ ꯇꯧꯒꯦ ꯑꯗꯨꯝ ꯌꯥꯎꯕ꯭ꯔꯥ
ꯍꯣꯏ ꯑꯩꯈꯣꯏꯗꯤ ꯑꯗꯨꯝ ꯌꯥꯎꯋꯦ ꯍꯣꯏ ꯑꯗꯨꯝ ꯌꯥꯎꯋꯦ ꯌꯥꯎꯔꯁꯨ ꯌꯥꯎꯔꯒ ꯑꯗꯨꯝ ꯑꯥ ꯀ꯭ꯂꯥꯁ ꯃꯅꯨꯡꯗ ꯑꯗꯨꯝ ꯎꯏ ꯎꯔꯒ ꯂꯩꯕꯗꯣ ꯑꯗꯨꯅꯦ
ꯀ꯭ꯂꯥꯁ ꯃꯅꯨꯡꯗ ꯂꯩꯔꯤ ꯐꯥꯎꯕꯗꯤ ꯑꯁ ꯄꯨꯔꯥ ꯇꯣꯉꯥꯟꯕ ꯃꯤ ꯑꯃꯅꯦ ꯅꯪꯁꯦ ꯊꯥꯖꯕ ꯂꯩꯌꯦ ꯊꯥꯖꯕ ꯊꯝꯕ ꯌꯥꯏ ꯍꯧꯖꯤꯛ ꯊꯥꯖꯕ ꯊꯝꯕ ꯌꯥꯗꯕ ꯀꯦꯇꯦꯒꯣꯔꯤ ꯍꯥꯏꯕꯤꯌꯨꯔꯥ ꯍꯧꯖꯤꯛꯁꯦ ꯀ꯭ꯂꯥꯁꯁꯤ ꯌꯨꯅꯤꯐꯣꯔꯝꯗꯤ ꯍꯥꯞꯄꯒ ꯆꯠꯈ꯭ꯔꯕ ꯑꯗꯨꯒ ꯀ꯭ꯂꯥꯁꯇꯁꯨ ꯂꯩꯇꯕ ꯀꯪꯂꯥꯗꯒꯨꯝꯕ ꯕꯖꯥꯔꯗꯒꯨꯝꯕ
ꯑꫭ ꯑꫭ ꯅꯣꯏꯗꯤ ꯑꯗꯨꯃꯥꯏꯅ ꯇꯧꯕ꯭ꯔꯥ
ꯊꯥꯖꯕ ꯂꯩꯇꯕ ꯑꯥ ꯑꯗꯣ ꯅꯪꯕꯨꯗꯤ ꯀ꯭ꯂꯥꯁ ꯃꯅꯨꯡꯗ ꯇꯨꯝꯃ ꯂꯩ ꯍꯥꯏꯕꯅꯦ ꯑꯩ ꯊꯥꯖꯕ ꯂꯩ ꯊꯝꯃꯤꯕ
ꯍꯣꯏ ꯍꯣꯏ ꯍꯣꯏ ꯍꯣꯏ ꯅꯣꯏꯗꯤ ꯑꯗꯨꯗꯤ ꯅꯣꯏꯗꯤ ꯑꯗꯨꯃꯥꯏꯅ ꯇ ꯗꯨꯕ ꯃꯥꯂꯀꯣ ꯑꯗꯨꯗꯤ ꯀꯣꯂꯦꯖ ꯀꯥꯒꯦ ꯍꯥꯏꯔꯒ ꯆꯠꯂꯒ ꯑꯗꯨꯝ ꯀꯣꯏꯊꯣꯛꯄ ꯇꯧꯕ ꯃꯥꯜꯂꯦ
ꯒꯨꯝꯕ ꯀꯪꯂꯥꯗꯒꯨꯝꯕ ꯕꯖꯥ꯭ꯔꯗ ꯕꯣꯔꯥ ꯆꯥꯔꯒ ꯂꯩꯕꯒꯨꯝꯕ ꯑꯗꯨ ꯉꯥꯛꯇꯅꯦ ꯑꯩꯈꯣꯏꯁꯦ ꯑꯗꯣ ꯍꯧꯖꯤꯛ ꯅꯪꯒꯤ ꯀ꯭ꯂꯥꯁ ꯃꯅꯨꯡ ꯂꯩꯕꯅꯤꯅ ꯌꯥꯝ ꯊꯥꯖꯕ ꯊꯝꯃꯦ
ꯑꯗꯨꯅꯦ ꯑꯗꯨꯗꯤ ꯅꯣꯏꯗꯤ ꯀꯩ ꯍꯥꯏꯁꯤꯔꯥ ꯅꯪꯗꯤ ꯑꯗꯨꯗꯤ ꯎꯝ ꯆꯦ ꯆꯦ ꯆꯦ ꯌꯥꯝ ꯉꯝꯕ ꯃꯤꯅꯤꯍꯦ ꯑꯗꯨꯗꯤ
ꯇꯧꯔꯦ ꯅꯪ ꯀꯌꯥꯔꯛ ꯈꯟꯕ꯭ꯔꯥꯕ ꯍꯧꯖꯤꯛꯀꯤꯗꯣ
ꯌꯥꯝ ꯉꯝꯕ ꯃꯤ ꯑꯣꯏꯔꯝꯅꯦ ꯅꯪꯁꯦ ꯑ ꯀꯩ ꯍꯥꯏꯁꯤꯔꯥ ꯃꯆꯤꯟ ꯃꯆꯤꯟ ꯌꯥꯝ ꯀꯟꯕ ꯑꯗꯨꯃꯥꯏꯅ ꯇꯧꯔꯝꯅꯤ ꯅꯪꯁꯦ
ꯑꯣ ꯍꯣ ꯑꯣꯏꯔꯝꯕꯁꯨ ꯌꯥ ꯑꯗꫭ ꯑꯣꯍꯂꯥꯏꯁꯦ ꯑꯗꯨ ꯐꯔꯦ ꯑꯣꯍꯂꯥꯏꯁꯦ ꯍꫭꯏ ꯎꯝ
ꯑꯗꯨꯒ ꯅꯣꯏ ꯑꯥ ꯅꯣꯏ ꯏꯃꯨꯡꯅ ꯀꯩꯅꯣꯝ ꯍꯥꯏꯕꯗ ꯑꯗꯨꯝ ꯏꯟꯗꯕ ꯑꯗꯨꯗꯤ ꯑꯗꯨ ꯑꯣꯏꯔꯝꯅꯤ ꯅꯪꯁꯦ ꯑꯇꯩꯗꯤ ꯈꯪꯗ꯭ꯔꯦ
ꯑꯇꯩꯁꯦ ꯈꯔ ꯍꯥꯞꯆꯤꯜꯂꯛꯑꯗ ꯈꯪꯉꯝꯒꯅꯤꯗ ꯅꯪ ꯍꯥꯏꯕ ꯇꯟꯕꯒꯤ ꯑꯣꯏꯕ ꯃꯥꯜꯂꯦꯗ
ꯑꯇꯩꯗꯤ ꯈꯪꯗ꯭ꯔꯦ ꯑꯗꯣ ꯑꯩꯅ ꯍꯥꯏꯕꯗꫭ ꯆꯨꯝꯗ꯭ꯔꯣ
ꯑꯁ ꯆꯨꯝꯃꯤꯍꯦ ꯄꯨꯔꯥ
ꯑꯗꯨꯅꯅꯦ ꯅꯨꯄꯤꯗꯤ ꯂꯥꯏꯅꯦ ꯍꯥꯏꯅꯔꯤꯕꯁꯦ꯫
ꯋꯥ ꯋꯥ ꯑꯗꯨꯝ ꯑꯗꯨꯝ ꯇꯥꯕꯗ ꯈꯪꯉꯦꯕ꯫
ꯑꯥ ꯀꯔꯝꯕ ꯇꯥꯏꯞꯅꯣ ꯍꯥꯏꯕꯁꯦ ꯎꯝ
ꯑꯁ ꯀꯔꯝꯕ ꯋꯥꯔꯤ ꯈꯔ ꯐꯖꯕꯁꯨ ꯆꯥꯁꯦꯗꯅ ꯀꯔꯝꯕ ꯋꯥꯔꯤ꯫ ꯁꯤꯗꯒꯤ ꯍꯧꯁꯤꯔꯣ ꯀꯔꯝꯕꯕꯨꯗꯤ ꯁꯥꯅꯤꯡꯕ꯭ꯔꯣ꯫ ꯑꯥ ꯍꯥꯏꯕꯗꯤ ꯀꯦꯔꯤꯌꯔꯒꯨꯝꯕ ꯀꯦꯔꯤꯌꯔꯒꯨꯝꯕ ꯋꯥꯔꯤ ꯁꯥꯁꯤꯔꯥ꯫ ꯇꯤꯅꯦꯁ ꯋꯥꯔꯤ ꯁꯥꯍꯁꯤ꯭ꯔꯥ꯫ ꯅꯠꯇ꯭ꯔꯒꯅ ꯀꯩꯅꯣ ꯔꯣꯃꯥꯟꯁ ꯀꯨꯝꯕꯩ ꯋꯥꯔꯤ ꯁꯥꯁꯤꯔꯥ ꯀꯔꯝꯍꯥꯏꯅ ꯁꯥꯁꯤ ꯍꯥꯏꯕ꯭ꯔꯣ꯫
ꯑꯗꯨꯝ ꯌꯥꯏ ꯑꯩꯗꯤ ꯑꯃꯁꯨ ꯌꯥꯏ ꯑꯃꯁꯨ ꯌꯥꯏ ꯑꯃꯁꯨ ꯌꯥꯏ꯫
ꯂꯣꯏ ꯌꯥꯏ ꯍꯥꯏꯕ꯫
ꯂꯣꯏ ꯍꯥꯏ ꯂꯣꯏ ꯌꯥꯏ ꯂꯣꯏꯅ ꯁꯥꯏ꯫
ꯑꯃꯈꯛ ꯑꯃꯨꯛꯈꯛ ꯈꯜꯂꯨꯔꯁꯤ ꯂꯣꯏꯅ ꯁꯥꯔꯁꯤ ꯑꯗꯨꯗꯤ꯫
ꯁꯥꯑꯣ ꯍꯣꯏ ꯍꯧꯔꯣ ꯅꯪꯅ꯫
ꯍꯟꯗꯛ ꯂꯣꯏꯒꯗꯧꯕ꯭ꯔꯥ꯫
ꯂꯣꯏꯗꯧꯔꯦ꯫
ꯂꯣꯏꯒꯗꯧꯔꯦꯕ ꯑ ꯑꯗꯨ ꯀꯣꯂꯦꯖꯀ ꯂꯣꯏꯔꯗꯤ ꯀꯃꯥꯏꯅ ꯇꯧꯕ ꯇꯥꯔꯦ꯫ ꯀꯣꯂꯦꯁ ꯂꯣꯏꯗꯤ ꯀꯃꯥꯏ ꯇꯧꯕꯥꯇꯥꯔꯦ ꯄꯨꯟꯁꯤ꯫
ꯀꯣꯂꯦꯖ ꯂꯣꯏꯔꯗꯤ ꯑꯗꯨꯝ ꯌꯨꯝ ꯄꯥꯜꯂꯅꯤ꯫
ꯁꯥ ꯑꯗꯨ ꯄꯥꯅꯤꯡꯉꯥꯏ ꯍꯤꯔꯣꯗꯤ ꯂꯩꯔꯕꯣ꯫
ꯍꯦꯔꯣꯁꯦ ꯈꯪꯗꯦ ꯀꯟꯅ ꯈꯜꯂꯤ꯫ ꯍꯔꯣꯗꯤ ꯀꯣ ꯍꯔꯣꯗꯤ ꯀꯣ
ꯑꯥ ꯎꯝ
ꯑꯗꯨꯒꯤ ꯑꯗꯨ ꯃꯔꯛꯇ ꯑꯗꯨꯝ ꯈꯜꯂꯤ꯫
ꯑꯣ ꯍꯣ ꯍꯣ ꯈꯜꯂꯤ ꯍꯥꯏꯕꯀꯣ꯫ ꯂꯩꯗꯤ ꯂꯩꯔꯦꯕ ꯑꯗꯨꯁꯨ ꯀꯔꯝꯕꯗ ꯆꯠꯁꯤꯔꯥ꯫ ꯎꯝ ꯀꯔꯝꯕꯗ ꯆꯠꯁꯤꯔꯥ ꯍꯥꯏꯕꯁꯤ ꯅꯪ ꯀꯣꯛ ꯉꯥꯎꯔꯤꯕꯁꯦ꯫ ꯎꯝ ꯎꯝ ꯑꯠꯆꯥ ꯆꯥ ꯌꯨꯝ ꯄꯥꯝꯕꯗꯤ ꯂꯥꯏꯕꯅꯦꯕ ꯍꯧꯖꯤꯛꯁꯦ꯫ ꯍꯦꯔꯣꯁꯤꯅꯦꯕ ꯑꯩꯈꯣꯏꯁꯨ ꯅꯨꯄꯤ ꯊꯤꯕꯨꯗꯤ ꯌꯥꯝ ꯂꯥꯛꯑꯦꯕ ꯅꯨꯄꯤꯗꯨꯅꯦꯕ ꯂꯨꯔꯤꯁꯦ꯫
ꯌꯨꯝ ꯄꯥꯝꯕꯁꯨ ꯌꯥꯝ ꯂꯥꯏꯑꯦ ꯑꯗꯨꯝ ꯍꯧꯒꯠꯂꯒ ꯑꯗꯨꯝ ꯄꯥꯝꯕꯁꯨ ꯌꯥꯏ꯫
ꯑꯗꯨꯅꯤꯄꯥ ꯍꯣꯏ꯫ ꯑꯗꯨꯗꯤ ꯌꯥꯝ ꯂꯥꯏꯕ ꯑꯗꯨ ꯑꯗꯨ ꯐꯔꯦꯅꯦ ꯑꯗꯨ ꯍꯤꯔꯣꯁꯦ꯫ ꯀꯔꯝꯕ ꯃꯑꯣꯡ ꯈꯟꯁꯦ ꯍꯥꯏꯕ꯭ꯔꯣ ꯑꯗꯨꯁꯨ ꯍꯥꯏꯔ ꯍꯧꯔꯁꯤ ꯀꯩꯅꯣ꯫ ꯈꯟꯕ ꯏꯁꯇꯥꯏꯜꯗꯣ ꯀꯃꯥꯏꯅ ꯈꯟꯁꯦ ꯍꯥꯏꯕ꯭ꯔꯥ ꯁꯤꯅꯤꯗ꯫
ꯁꯦ ꯎꯝ ꯑꯩꯒꯤꯗꯤꯀꯣ꯫
ꯎꯝ
ꯎꯝ ꯁꯥꯠ ꯁꯛꯈꯨꯝꯃꯨꯍꯦ ꯀꯔꯤꯔꯥ꯫ ꯋꯥ ꯉꯥꯡꯅꯤꯉꯥꯏ ꯋꯥ ꯉꯥꯡꯅꯤꯉꯥꯏ ꯀꯥꯎꯅꯤꯡꯉꯥꯏ ꯇꯧꯋꯦ꯫ ꯀꯥꯎꯅꯤꯡꯉꯥꯏ ꯇꯧꯋꯦꯍꯦ ꯍꯥꯏꯔꯣꯏ ꯍꯥꯏꯔꯣꯏ ꯌꯥꯔꯦ꯫ ꯎꯝ
ꯑꯁ ꯑꯗꯨ ꯈꯟꯃꯤꯟꯅꯁꯦ ꯍꯥꯏꯔꯕꯅꯤꯗ ꯅꯪ ꯍꯌꯦꯡꯋꯥꯏ ꯅꯪ꯫ ꯅꯪ ꯌꯨꯝ ꯄꯥꯜꯂ ꯅꯪ ꯅꯪ ꯍꯤꯔꯣꯅ ꯐꯖꯅ ꯐꯨꯊꯔꯗꯤ ꯅꯪ ꯀꯃꯥꯏꯅ ꯇꯧꯒꯅꯤ ꯑꯌꯨꯛ ꯍꯧꯒꯠꯄ ꯐꯨꯕ ꯄꯨꯡ ꯇꯨꯝꯃꯁꯨ ꯊꯦꯡꯉꯁꯨ ꯐꯨꯕ ꯅꯪ ꯑꯗꯨ ꯍꯌꯦꯡꯋꯥꯏ ꯀꯞꯄꯒ ꯂꯩꯕꯗ
ꯑꯗꯨꯅꯦ ꯅꯠꯇꯦ ꯑꯩ ꯑꯩꯗꯤ ꯑꯗꯨꯒꯨꯝꯕ ꯅꯨꯄꯥꯗꯣ ꯑꯩꯗꯤ ꯄꯥꯝꯕ
ꯑ ꯑꯗꯨꯗꯤ ꯑꯩ ꯑꯣꯏꯅꯤꯀꯣ ꯑꯃꯨꯛꯀ ꯑꯗꯨ ꯑꯗꯨꯗꯤ ꯑꯩ ꯑꯣꯏꯕ ꯌꯥꯏꯍꯦ ꯑꯗꯨꯁꯨ
ꯑꯁ ꯑꯗꯨꯗꯤ ꯆꯞ ꯆꯥꯔꯤꯗꯨꯅ ꯑꯗꯨꯗꯤ
ꯎꯝꯝ ꯑꯗꯩ ꯑꯇꯣꯞꯄꯅꯤꯡꯌꯥꯥꯏ ꯗꯔꯀꯥꯔ ꯑꯣꯏꯗ꯭ꯔꯦ ꯀꯩꯅꯣ ꯁꯤꯗꯤ
ꯑꯗꯨꯒ ꯃꯤꯅ ꯍꯥꯏꯕ ꯏꯟꯗꯕ ꯑꯗꯨꯅ ꯃꯄꯥꯗꯨꯅꯦ ꯑꯩꯅ ꯄꯥꯝꯕꯗꯣ ꯑꯗꯨꯒ ꯀꯣꯏꯆꯠ ꯆꯠꯂꯕ ꯀꯣꯏꯆꯠ ꯆꯠꯄ ꯅꯨꯄꯥ ꯑꯗꯨꯒ ꯊꯦꯡ ꯊꯦꯡꯅ ꯍꯜꯂꯛꯄꯗꯣ ꯌꯨꯝ
ꯆꯞ ꯆꯥꯔꯤꯍꯦ ꯑꯗꯨꯗꯤ ꯅꯪ ꯑꯇꯣꯞꯄ ꯊꯤꯅꯤꯡꯉꯥꯏ ꯂꯩꯇ꯭ꯔꯦ ꯑꯗꯨꯗꯤ ꯁꯤ ꯑꯩꯒꯤ ꯅꯝꯕꯔꯁꯦ ꯁꯦꯞ ꯇꯧꯁꯤꯜꯂꯣ
ꯑ ꯍꯣꯏ ꯍꯣꯏ ꯍ ꯍ ꯆ ꯇꯧꯔ
ꯍꯧꯖꯤꯛꯃꯛ ꯇꯧꯔꯒꯦ ꯑꯥꯎ ꯍꯣꯏ ꯀꯅꯥꯔꯅꯤ ꯁꯤꯁꯦ
ꯆꯂ ꯀꯅ ꯀꯥꯟꯅꯥꯔꯥ ꯀꯅꯤ ꯍ ꯌꯥꯔꯅꯤ ꯇꯗꯤ ꯍ ꯑꯗꯨꯗꯤ ꯐ꯭ꯌꯨꯆꯔꯒꯤ ꯋꯥꯔꯤ ꯁꯥꯕ ꯍꯧꯔꯁꯦ ꯀꯩꯅꯣ
ꯍꯧꯔꯁꯦ ꯍꯣꯏ ꯍꯧꯔꯁꯦ ꯑꯗꯣ ꯐ꯭ꯌꯨꯆꯔꯒꯤ ꯋꯥꯔꯤꯁꯦ ꯍꯧꯁꯦ ꯍꯥꯏꯇꯥꯔꯗꯤ ꯅꯨꯄꯥꯅ ꯍꯧꯒꯗꯕ ꯐ꯭ꯌꯨꯆꯔꯒꯤꯗꯤ ꯑꯗꯣ ꯃꯃꯥꯡꯗ ꯅꯨꯄꯤꯅ ꯑꯦꯗ꯭ꯔꯁ ꯇꯧꯒꯗꯕ
ꯎꯝ ꯎꯝ ꯎꯝ
ꯅꯪ ꯍꯥꯟꯅ ꯍꯥꯏꯔꯣ ꯀꯃꯥꯏꯅ ꯇꯧꯁꯤꯔꯥ
ꯐ꯭ꯌꯨꯆꯔꯁꯤꯗꯤ ꯌꯥꯝꯈ꯭ꯔꯦ ꯐ꯭ꯌꯨꯆꯔꯁꯤꯦ ꯌꯥꯝꯈ꯭ꯔꯦꯕ ꯑꯗꯨꯅ
ꯑꯍꯥ
ꯕꯥꯅꯤꯁꯦ ꯍꯌꯦꯡ ꯋꯥꯏ ꯄꯩꯁꯥꯁꯦ ꯀꯃꯥꯏꯅ ꯇꯥꯍꯜꯂꯒ ꯍꯤꯡꯒꯅꯤ ꯍꯥꯏꯕꯗꯒꯤ ꯍꯧꯔꯁꯤꯅꯤ ꯀꯃꯥꯏꯅ ꯊꯥꯜꯂꯒ ꯍꯤꯡꯁꯤꯔꯦ ꯅꯪꯗꯤ ꯀꯩꯀꯩ ꯍꯩꯒꯦ ꯄꯩꯁꯥ ꯇꯥꯟꯕ ꯍꯩꯕ꯭ꯔꯥ ꯀꯃꯥꯏꯅ ꯇꯧꯋꯦ
ꯑꯩꯗꯤ ꯌꯥꯝ ꯍꯩ ꯂꯣꯏ ꯍꯩ ꯑꯩꯗꯤ ꯕꯤꯖꯤꯅꯦꯁꯇꯨꯁꯨ ꯕꯤꯖꯤꯅꯦꯁꯁꯨ ꯍꯩꯌꯦ ꯑꯗꯨꯒ ꯆ ꯑꯗꯨꯝ ꯍꯌꯦꯗ
ꯅꯣꯏ ꯂꯣꯏ ꯉꯥꯡꯂꯛꯀꯅꯨꯀꯣ ꯅꯣꯏ ꯂꯣꯏ ꯉꯥꯡꯂꯛꯀꯅꯨꯀꯣ ꯅꯪ ꯅꯣꯏ ꯂꯣꯏ ꯉꯥꯡꯒꯦ ꯇꯧꯕ ꯃꯥꯜꯂꯦ ꯅꯪ ꯉꯥꯡꯕꯁꯦ
ꯉꯥꯡꯔꯣꯏ ꯉꯥꯡꯔꯣꯏ
ꯑꯣꯀꯦ ꯑꯣꯀꯦ ꯀꯤꯗꯦꯗ ꯑꯗꯨꯕꯨꯗꯤ ꯀꯩꯁꯨ ꯀꯥꯏꯗꯦꯗ ꯐ꯭ꯌꯨꯆꯔ ꯋꯥꯔꯤ ꯁꯥꯕꯨ ꯑ ꯑꯗꯨꯔꯣꯍꯥꯏꯔꯣ ꯀꯩꯗꯧꯋꯦꯕ ꯅꯪ ꯕꯤꯖꯤꯅꯦꯁ ꯍꯩꯕ ꯅꯨꯄꯤꯅꯦꯕ ꯎꯝ
ꯁꯨ ꯍꯩꯌꯦ ꯄꯣꯂꯤꯇꯤꯛꯁꯁꯨ ꯍꯩꯌꯦ ꯄꯣꯂꯤꯇꯤꯁꯤꯌꯥꯟ ꯇꯧꯗꯕꯗꯤ ꯀ꯭ꯔꯤꯔꯥ
ꯀꯗꯣꯏꯕ
ꯃꯤꯅꯥꯏ ꯄꯣꯂꯤꯇꯤꯛꯁ ꯍꯥꯏꯕ ꯅꯨꯄꯤꯅꯦ ꯑꯩꯗꯤ ꯎꯝ ꯍꯥ ꯇꯥꯕ꯭ꯔꯥ
ꯑꯩꯗꯤ ꯇꯥꯏ
ꯑꯩꯁꯨ ꯑꯗꯨꯝ ꯇꯥꯏꯌꯦ ꯅꯪꯅ ꯅꯪꯅ ꯆꯥꯛꯆꯥꯥꯛ ꯈꯨꯝꯗꯕꯒꯤꯅꯦ
ꯑꯩ
ꯑꯗꯣꯑꯗꯨꯝ ꯑꯉꯝꯍꯥꯏꯔꯦ
ꯍꯣꯏ
ꯑꯥ ꯑꯩꯅ ꯍꯥꯏꯍꯥꯏꯕ ꯈꯨꯗꯤꯡ ꯍꯣꯏꯍꯣꯏꯍꯣꯏ ꯑꯗꯨꯃꯥꯏ ꯍꯥꯏꯗꯧꯕ ꯑꯗꯨꯅꯦ ꯑꯗꯨꯅꯦ ꯏ ꯍꯥ ꯍꯥ ꯑꯗꯨꯅꯦ ꯑꯗꯨꯅꯦ ꯍꯥꯏꯔꯒ ꯍꯣꯏ ꯍꯣꯏ ꯍꯣꯏ ꯍꯥꯏꯕ ꯍꯥꯎꯔꯗꯤ ꯂꯣꯏꯔꯦ ꯎꯝ ꯍꯥꯏꯔꯣ ꯅꯪꯁꯨ ꯑꯩ ꯕꯤꯖꯤꯅꯦꯁ ꯋꯥꯔꯤꯗꯣ ꯂꯣꯏ ꯍꯥꯏ ꯍꯥꯏꯈ꯭ꯔꯦ ꯅꯪꯅ ꯇꯥꯗꯕꯒꯤꯅꯦ ꯅꯪ ꯑꯃꯨꯛ
ꯑꯅ ꯐꯔꯦꯅꯦ ꯅꯪ ꯌꯣꯡꯆꯥꯛꯀꯨꯝꯕ ꯀꯩꯀꯥ ꯏꯟꯁꯥꯡ ꯅꯥ ꯏꯔꯣꯝꯕꯁꯨ ꯍꯩꯕ ꯂꯣꯏ ꯍꯩꯍꯥꯏꯕ ꯅꯠꯇ꯭ꯔꯣ ꯍꯥꯌꯕꯗꯣ ꯆꯨꯝꯃꯦꯀꯣ ꯑꯗꯨꯕꯨꯗꯤ ꯑ ꯑꯗꯨꯕꯨꯗꯤ ꯅꯪ ꯀꯩꯁꯨ ꯀꯤꯅꯤꯡꯉꯥꯏ ꯂꯩꯇ꯭ꯔꯤꯗ ꯍꯌꯦꯡꯋꯥꯏ ꯅꯪ ꯃꯇꯦꯡ ꯗꯔꯀꯥꯔ ꯑꯣꯏꯕ ꯃꯇꯝꯗꯣ
ꯎꯝ
ꯃꯇꯦꯡ ꯄꯥꯡꯕ ꯑꯗꯨ ꯍꯧꯖꯤꯛꯀꯥꯟꯗꯤ ꯁꯨꯃꯥꯏꯅ ꯇꯧꯔꯦꯗꯅ ꯃꯤ ꯎꯝ
ꯑꯩꯕꯨ
ꯏꯁ ꯅꯪ ꯉꯥꯡꯒꯦ ꯍꯥꯏꯔꯒ ꯉꯥꯡꯔꯒ ꯑꯩ ꯇꯥꯔꯒ ꯂꯩꯕꯅꯦ ꯍꯥꯏꯌꯣ ꯍꯧꯖꯤꯛ ꯍꯥꯏꯗ꯭ꯔꯗꯤ ꯌꯥꯔꯣꯏ
ꯅꯠꯇꯦ ꯉꯥꯡꯗꯕ ꯃꯥꯜꯂꯤꯗ ꯍꯧꯖꯤꯛꯇꯤꯗꯤ ꯉꯥꯡꯗꯕ ꯃꯥꯜꯂꯤꯗ ꯅꯪꯁꯨ
ꯍꯣꯏ ꯉꯥꯡꯗꯦ ꯉꯥꯡꯗꯦ ꯅꯪ ꯉꯥꯡꯕꯒꯤ ꯅꯪ ꯉꯥꯡꯕꯒꯤ ꯑꯩ ꯑꯩꯗꯣ ꯇꯨꯃꯤꯟꯅ ꯂꯩꯕꯒꯤꯅꯦ ꯅꯪ ꯉꯥꯡꯒꯦ ꯍꯥꯏꯔꯒ ꯉꯥꯡꯉꯣ ꯍꯣꯆꯦꯛ ꯎꯝ ꯉꯥꯡꯉꯣ ꯉꯥꯡꯉꯣ ꯍꯧꯖꯤꯛ ꯑꯁ ꯕꯤ ꯖꯤꯅꯦꯁ ꯕꯤꯖꯤꯅꯦꯁ ꯌꯣꯟꯆꯥꯛ ꯒꯨꯝꯕ ꯌꯣꯟꯕꯗꯣ
ꯑꯥ ꯌꯣꯟꯆꯥꯛ ꯌꯣꯡꯆꯥꯛꯒꯨꯝꯕ ꯌꯣꯟꯕꯗꯣ ꯑꯥ ꯑꯥꯏ ꯑꯗꯨꯕꯨꯗꯤ ꯑꯩꯈꯣꯏꯅ ꯋꯥꯠꯄꯗꯨꯗꯤ ꯑꯩꯅ ꯂꯣꯏ ꯃꯇꯦꯡ ꯄꯥꯡꯕꯅꯦꯕ
ꯑꯥ ꯑꯗꯨ ꯃꯇꯦꯡꯄꯥꯡꯕ ꯅꯠ ꯑꯥ ꯑꯗꯨ ꯃꯇꯦꯡ ꯄꯥꯡꯕ ꯈꯛꯇ ꯅꯪꯗꯤ ꯅꯪꯗꯤ ꯑꯇꯣꯞꯄ ꯊꯕꯛ ꯇꯧꯔꯥ ꯀꯩ ꯍꯥꯏꯌꯣ ꯇꯞꯅ ꯍꯥꯏꯌꯣ
ꯇꯞꯅ
ꯅꯪꯗꯤ ꯅꯣꯏꯒꯤ ꯂꯣꯟꯅꯤꯗꯅ ꯑꯗꯨꯒꯤ ꯇꯞꯅ ꯍꯥꯏꯌꯣ
ꯑꯩꯈꯣꯏꯂꯣꯟꯅꯤ ꯍꯥꯏꯕ
ꯑꯥꯎ
ꯊꯕꯛꯇꯨꯕꯨꯗꯤ ꯀꯩꯁꯨ ꯅꯪ ꯀꯤꯅꯤꯉꯥꯏ ꯂꯩꯇ꯭ꯔꯦꯕ ꯑꯣꯇꯣ ꯊꯧꯕ꯭ꯔꯥ ꯀꯩꯅꯣ ꯃꯈꯜ ꯃꯈꯜ ꯂꯩꯔꯦꯗꯅ ꯑꯈꯣꯏ ꯅꯠꯇ꯭ꯔꯒꯁꯨ ꯆꯤꯞ
ꯑꯥꯎ
ꯀꯨꯝꯕ ꯎꯝ ꯆꯦꯛ ꯀꯨꯝꯕ ꯁꯨꯕ ꯑꯗꯨꯗꯒꯤ ꯀꯩꯅꯣ ꯌꯥꯗ ꯌꯥꯗꯔ ꯃꯔꯛ ꯃꯔꯛꯇ ꯍꯨꯔꯥꯜꯂꯒ ꯂꯣꯏꯔꯦ ꯍꯥ ꯍꯩ ꯑꯁ ꯅꯪꯒꯤꯗꯃꯛ ꯁꯦ ꯂꯣꯏ ꯊꯧꯔꯒꯦ ꯍꯥꯏꯕꯅꯤꯅꯦ ꯑꯗꯣ ꯍꯧꯖꯤꯛꯀꯥꯟꯗꯤ ꯅꯨꯄꯤꯁꯦ ꯁꯨꯃꯥꯏꯅ ꯇꯧꯋꯦꯕ ꯅꯪ ꯍꯧꯖꯤꯛ ꯒꯦ ꯍꯥꯏꯕꯗꯣ ꯑꯃ ꯋꯥꯠꯍꯧꯔꯦꯕ ꯍꯧꯖꯤꯛꯀꯥꯟ ꯅꯨꯄꯤꯁꯤꯡꯁꯦ ꯅꯨꯄꯥꯒꯤ ꯆꯥꯅꯤꯡꯗ꯭ꯔꯦꯕ ꯈꯪꯕ꯭ꯔꯥ ꯍꯥꯏꯗꯤ ꯑ ꯅꯨꯞ ꯅꯨꯄꯥꯒꯤ ꯅꯨꯄꯥꯅ ꯄꯨꯔꯛꯄꯗꯨꯣ ꯆꯥꯅꯤꯡꯗ꯭ꯔꯦꯕ ꯍꯧꯖꯤꯛꯀꯥꯟꯗꯤ ꯏꯁꯇ꯭ꯔꯣꯡ ꯏꯟꯗꯤꯄꯦꯟꯗꯦꯟ ꯋꯨꯃꯦꯟ ꯍꯥꯏꯕꯗꯨ ꯑꯣꯏꯅꯤꯡꯕꯒꯤ ꯈꯪꯕ꯭ꯔꯥ ꯍꯧꯖꯤꯛꯀꯥꯟꯗꯤ ꯁꯨꯒꯔ ꯃꯃꯤ ꯑꯣꯏꯅꯤꯡꯕꯒꯤꯀꯣ ꯅꯨꯄꯤꯅ ꯂꯣꯏ ꯇꯥꯜꯂꯒ ꯅꯨꯄꯥꯕꯨ ꯄꯤꯖꯕꯗꯨꯅꯦꯕ ꯍꯧꯖꯤꯛꯀꯥꯟ ꯅꯨꯄꯤꯅ ꯄꯥꯝꯕꯁꯦ ꯑꯗꯨ ꯅꯪꯁꯨ ꯑꯗꯨꯒꯨꯝꯕ ꯋꯥꯈꯜꯗꯣ ꯂꯩꯌꯣ ꯍꯥꯏꯕꯅꯤꯗ ꯈꯔ ꯁꯨꯒꯔ ꯃꯝꯃꯤ ꯑꯣꯏꯅꯤꯡꯗ꯭ꯔꯣ ꯅꯪ
ꯑꯗꯨꯔ ꯑꯗꯨꯗꯤ ꯅꯪꯅ ꯍꯥꯏꯔꯤꯁꯦ ꯑꯗꯨꯗꯤ ꯅꯪꯅ ꯍꯥꯏꯔꯤꯁꯦ ꯏꯟꯗꯥꯏꯔꯦꯛꯇꯅꯤꯗꯨꯅ
ꯑ ꯅꯠꯇꯦ ꯑꯣꯏꯅꯤꯡꯗ꯭ꯔꯥ ꯍꯥꯏꯕ ꯈꯛꯇꯪꯅꯤꯗ ꯑꯩꯅ ꯍꯥꯏꯕꯗꯤ ꯑꯁ ꯅꯠꯇꯦꯗ ꯅꯪ ꯃꯤ ꯃꯃꯥꯡꯗ